ꯅꯗꯤ
ꯍꯥꯎ
ꯁ ꯑꯟꯏꯟꯇꯦꯜꯂꯤꯖꯦꯕꯜ ꯗ
ꯅꯪꯂꯣ ꯇꯣꯏꯂꯦꯠ ꯃꯅꯨꯡ ꯂꯩꯑꯦꯕ
ꯃꯤ ꯅꯍꯥꯟꯅꯦ
ꯂꯩꯇꯤꯌꯦ ꯑꯩꯗꯤ
ꯑꯣ
ꯌꯥꯝ ꯅꯤꯜꯂꯦ ꯍꯥꯏꯔ ꯍꯥꯏꯕ
ꯅꯤꯟꯒꯦ ꯍꯧꯖꯤꯛꯀꯤꯗꯤ ꯑꯍꯥꯟꯕꯒꯤꯗꯨ ꯏꯀꯣ ꯆꯠꯄꯩ ꯇꯥꯏꯞ ꯇꯧꯕ꯭ꯔꯥ
ꯀꯥꯝ
ꯀꯩ ꯏꯟꯖꯥꯡ ꯆꯥꯔꯒꯦ ꯏꯃꯥꯟꯅꯕꯤ
ꯑꯩꯗꯤ ꯉꯥ ꯊꯣꯡꯕ ꯆꯥꯏꯍꯦꯍꯦꯍꯦ
ꯅꯪꯅ ꯑꯥꯏ ꯖꯤꯗ ꯇꯧꯔꯤꯗꯣ ꯀꯗꯣꯏꯅꯣ
ꯑꯥꯏ ꯖꯤꯗ
ꯑꯣ ꯑꯥꯏ ꯑꯥꯏ ꯖꯤꯗ ꯇꯣꯏꯗꯨ ꯀꯩꯗꯣꯏꯅꯣꯕ
ꯏꯟꯁꯇꯦꯟꯗꯨꯔꯥꯕ
ꯑ ꯀꯗꯣꯏꯅꯣꯕ ꯑꯗꯣ
ꯑꯗꯣ ꯑꯩꯅ ꯉꯁꯤ ꯋꯥꯅ ꯐꯥꯖꯕ ꯑꯩꯈꯣꯏ ꯑꯩꯇꯣꯝꯗ ꯑꯩꯅ ꯐꯥꯕꯕꯨꯗꯤ ꯅꯠꯇꯦꯗ ꯑꯩꯈꯣꯏ ꯃꯥꯥꯏꯕꯥꯅꯤꯅ ꯐꯥꯃꯤꯟꯅꯕꯅꯦ ꯑꯩꯈꯣꯏ ꯃꯥ ꯅ ꯏꯟ ꯆꯤꯡꯉꯦ ꯑꯗꯨꯒ ꯑꯩꯅ ꯂꯣꯡꯍꯨꯞ ꯇꯥꯜꯂꯦ ꯑꯗꯨ ꯏꯟꯗ ꯂꯛꯂꯛꯄ ꯉꯥꯅꯤ ꯑꯗꯨꯗꯨꯒ ꯑ ꯉꯥ ꯆꯥꯗꯕ ꯉꯥ ꯆꯥꯗꯕ ꯀꯨꯏ ꯀꯨꯏꯔꯦꯅ ꯑꯅ ꯑꯈꯣꯏ ꯃꯥ ꯏꯕꯥꯅꯤꯅ ꯁꯤꯟꯅꯔꯒ ꯄ꯭ꯂꯥꯟ ꯇꯧꯔꯒ ꯉꯥ ꯐꯥꯕ ꯀꯨꯏꯔꯦ ꯑꯩ ꯂꯥꯛꯄꯗꯒꯤ ꯆꯥꯗ꯭ꯔꯤ ꯑꯝꯇ
ꯑꯗꯣ ꯅꯪ ꯅꯪ ꯑꯥꯏ ꯑꯥꯏ ꯑꯥꯏꯖꯤꯗꯨꯗꯗꯤ ꯅꯣꯏ ꯏꯃꯨꯡ ꯃꯅꯨꯡꯗꯤ ꯑꯝꯇ ꯎꯗꯧ ꯅꯠꯇꯦ ꯗꯛ ꯉꯥꯛꯇꯅꯤ ꯎꯗꯣꯏꯗꯣ ꯅꯪ ꯈꯤꯇꯪ ꯈꯟꯕ ꯀꯩꯗꯧꯒꯦ
ꯑꯣ ꯑꯁ ꯑꯩ ꯂꯥꯜꯂꯦꯍꯦ
ꯑꯟꯑꯣꯗꯤꯕꯜ
ꯑꯗꯨꯗ ꯀꯩꯅꯣ ꯆꯝꯊꯣꯡ ꯀꯩꯀꯥ ꯑꯝꯇ ꯆꯥꯗ꯭ꯔꯦ ꯊꯥꯎꯒꯨꯝꯕ ꯀꯩꯒꯨꯝꯕ ꯉꯥꯛꯇ ꯆꯥ ꯂꯩꯔꯦ ꯊꯥꯎ ꯉꯧꯕ ꯉꯥꯛꯇ ꯑꯗꯨ ꯑꯗ ꯏꯁꯥ ꯈꯔ ꯐꯅꯕꯅꯦꯅ ꯆꯝ ꯊꯣꯡ ꯈꯔ ꯆꯥꯖꯦꯅ ꯉꯥ ꯑꯌꯥꯏꯕꯗꯣ ꯈꯔ ꯊꯥꯛꯁꯦꯅ ꯈꯣꯏꯃꯥ ꯏꯕꯥꯅꯤꯅ ꯇꯧꯔꯒ ꯐꯥꯕꯅꯦ ꯑꯗꯨꯒ ꯈꯔ ꯑꯃ ꯊꯣꯡꯗꯣꯏ ꯑꯍꯥꯎꯕ ꯉꯥꯒ ꯅꯠꯇꯦꯗ ꯇꯨꯡꯍꯟꯕꯤꯅꯦ ꯀꯦꯖꯤ ꯃꯈꯥꯏꯃꯨꯛ ꯇꯥꯏ ꯑꯃꯃꯝ
ꯌꯥꯏ ꯌꯥꯏꯌꯦ ꯇꯥꯅꯤꯡꯗ꯭ꯔꯦ ꯑꯩ ꯇꯥꯕ ꯉꯝꯗ꯭ꯔꯦ
ꯀꯩꯅꯣꯍꯦ ꯌꯥꯔꯗ꯭ꯔꯥ ꯍꯥꯏꯁꯤꯕꯣ ꯃꯈꯥ ꯍꯥꯏꯔꯛꯈꯤꯒꯦ
ꯑꯣ ꯍꯥꯏꯔꯛꯑꯣ ꯇꯥꯒꯤꯒꯦ
ꯍꯍꯍꯍꯍ ꯑꯗꯣ ꯈꯔ ꯑꯃ ꯊꯣꯡꯇꯣꯛꯑꯦ ꯃꯤꯖꯨ ꯌꯥꯝꯗꯦ ꯆꯥꯕꯤꯅꯕꯁꯨ ꯂꯩꯇꯦꯅꯪ ꯈꯖꯤꯛ ꯑꯃ ꯃꯇꯨꯝ ꯑꯃꯅꯤ ꯊꯣꯡꯉꯦ ꯑꯩꯈꯣꯏ ꯃꯥꯒ ꯑꯩꯒ ꯊꯣꯡꯕ ꯈꯛꯇꯅꯦ ꯑꯗꯒꯤ ꯉ ꯈ ꯊꯣꯡꯕ ꯀꯣꯅ ꯌꯥꯕ ꯑꯗꯒꯤ ꯈꯔ ꯑꯃ ꯌꯥꯏꯊꯣꯛꯑꯦ ꯑꯗꯨꯅꯤꯗ ꯈꯔ ꯑꯃ ꯉꯁꯥꯏ ꯍꯦꯛ ꯐꯥꯕꯒ ꯅꯨꯡꯗꯤ ꯅꯨꯡꯉꯥꯏꯗꯨꯗ ꯉꯥꯇꯣꯟ ꯍꯥꯏꯕ꯭ꯔꯥ ꯀꯩꯅꯣ ꯑꯗꯨ ꯈꯔ ꯑꯃ ꯇꯥꯎꯊꯣꯛꯑꯦ
ꯎꯝ
ꯑꯗꯨꯗ ꯇꯒ ꯇꯣꯝ ꯁ꯭ꯀꯨꯜ ꯍꯜꯂꯛꯄꯗ ꯆꯔꯥꯛ ꯋꯥꯟꯊꯣꯛꯑꯦ ꯅꯣꯏ ꯅꯨꯄꯤꯗꯤ ꯌꯥꯝ ꯄꯤꯖꯅꯤꯡꯉꯦ ꯑꯗꯨꯗ ꯊꯤꯜꯂꯛ ꯈꯣꯠꯂꯛꯄꯗꯣ ꯐꯔꯛ ꯇꯥꯗꯧꯗꯨꯗ ꯑꯩꯅ ꯃꯤꯗꯤ ꯌꯥꯝ ꯄꯤꯖꯅꯤꯡꯉꯦꯍꯦ ꯐꯩꯔꯤꯗꯤ ꯅꯠꯇꯦ ꯀꯉꯣꯕꯤꯖꯦ ꯅ
ꯅꯪꯒꯤ ꯄꯣꯠ ꯀꯩ ꯀꯩ ꯀꯩꯅꯣ ꯀꯩꯧꯉ ꯂꯧꯕ ꯌꯥꯗꯣꯏꯅꯣ
ꯑꯩꯒꯤ ꯄꯣꯠꯀꯗꯤ
ꯅꯪꯗꯤ ꯗꯣꯀ ꯥꯏ ꯗꯣꯀꯃꯦꯦꯟꯔꯕꯕꯥ
ꯄꯤꯒ꯭ꯔꯦ
ꯑꯦ ꯐꯅꯦꯛ ꯌꯥꯎꯔꯨꯗ꯭ꯔꯕ ꯑꯩꯈꯣꯏꯖꯥꯅ ꯅꯪ ꯐꯅꯦꯛ ꯌꯧꯅꯦ
ꯀꯔꯃꯦ ꯐꯅꯅꯣ
ꯕ꯭ꯂꯨꯒ ꯆꯨꯉ ꯑꯃ ꯅꯪꯒꯤ ꯇꯨꯕ꯭ꯂꯥꯏꯗ
ꯑꯣ ꯑꯗꯣ ꯑꯩ ꯃꯊꯪ ꯂꯥꯛꯄꯗ ꯂꯧꯔꯒꯦ ꯑꯗꯨ ꯐꯅꯦꯛꯇꯣ ꯑꯩ ꯀꯩꯅꯣ ꯃꯥꯔꯛꯁꯤꯠ ꯂꯧꯕ ꯂꯥꯛꯄꯗ
ꯌꯥꯏ ꯌꯥꯏꯔꯦ ꯄꯥꯔꯗꯝ ꯆ ꯆꯖ ꯉꯥꯏꯔ ꯊ
ꯌꯦ ꯅꯪ ꯍꯥꯏꯗꯕ ꯀꯩ ꯏ ꯄꯥꯝꯁꯤꯅꯗꯤ ꯀꯩ
ꯑꯦ ꯑꯩ ꯂꯩꯒ ꯂꯩꯍꯧꯔꯔꯣꯏ ꯑꯗꯨꯒ
ꯑꯣ ꯍꯣꯏ ꯍꯣꯏ ꯁꯦꯠꯆꯔꯁꯨ ꯌꯥꯏꯗ ꯑꯩꯅ ꯂꯧꯔꯁꯨ ꯌꯥꯏ ꯌꯥꯏ ꯌꯥꯏ
ꯑꯩ ꯈ ꯂ
ꯀꯩꯕ
ꯑꯂꯣ ꯑꯩ ꯍꯥꯏꯁꯤꯅ ꯐꯤꯔꯣꯜ ꯂꯅꯤ ꯅ ꯉꯔꯗꯤ ꯀꯥꯟꯗ ꯂꯥꯛꯑꯣ
ꯉ ꯂꯩꯗꯤ ꯀꯥꯟꯗ
ꯑ
ꯉꯥ ꯃꯇꯨꯝ ꯃꯆꯦꯠ ꯑꯃꯅꯤ ꯈꯛꯇ ꯅꯠꯇ꯭ꯔ ꯍꯌꯦꯡꯐꯣꯛ ꯂꯩꯈꯤꯗ꯭ꯔꯥ ꯈꯪꯗꯦ
ꯑ
ꯀꯩꯅꯣ ꯅꯪꯅ ꯅꯪꯅ ꯀꯩꯅꯣ ꯇꯧꯅꯤ ꯍꯥꯏ ꯀꯥꯟꯗ ꯅꯪꯅ ꯆꯥꯅꯤꯡꯉꯀꯥꯟꯗ ꯁꯪꯉꯀꯥꯟꯗ ꯐꯔꯦꯛꯇ ꯂꯥꯛꯑꯣ ꯑꯩꯅ ꯄꯨꯈ꯭ꯔꯤ ꯀꯨꯝꯊꯔ ꯂꯨ ꯏꯂ ꯏꯇ ꯐꯥꯔꯅ ꯋꯥꯔꯦ
ꯍ ꯍꯣ ꯍꯣ ꯂꯦ ꯂꯦ
ꯍꯣꯏ ꯍꯣꯏ
ꯀꯣꯏ ꯐ ꯉꯥꯏꯒ ꯂꯥꯛ
ꯀꯩꯗꯧꯔꯝꯃꯤꯅꯣ ꯑꯩꯗꯤ ꯀꯩꯅꯣ ꯆꯥꯛꯊꯣꯛꯑꯒ ꯆꯥꯛꯊꯣꯛꯑꯒ ꯁꯨꯝ ꯐꯝꯃꯝꯕꯅꯤ ꯗ ꯍꯪꯆꯤꯠ ꯂꯥꯡꯉꯝꯕꯅꯤ
ꯑꯩꯗꯤ ꯍꯩꯅꯧ ꯆꯥꯔꯝꯕꯅꯦꯕ
ꯃꯥ ꯍꯩꯅꯧ ꯑꯁ ꯁꯪꯕꯔꯣ ꯃꯨꯟꯕꯔꯣ
ꯑꯁꯝꯕꯦꯚꯥꯏ
ꯑꯣ ꯐꯩꯌꯦ ꯐꯩꯌꯦ ꯍꯩ ꯔꯥ ꯖꯤꯗꯤ ꯆꯥꯒꯗꯕꯅꯤ ꯏꯁꯥ ꯐꯅꯕ
ꯎꯝ ꯃꯥꯅꯦ
ꯑꯩꯁꯨ ꯉꯁꯤꯗꯤ ꯏꯁꯥ ꯐꯅꯕꯅꯦꯅ ꯊꯕꯤ ꯈꯔ ꯆꯥꯏ
ꯊꯥꯗꯤꯒꯗꯨꯗꯤ ꯆꯥꯗ꯭ꯔꯦꯗꯥ ꯀꯨꯏꯔꯦꯗꯥ ꯍꯥ ꯃꯥꯡꯕꯅꯦ ꯉꯥꯡꯕꯅꯦ ꯉꯁꯤ ꯅꯪ ꯃꯪꯕꯅꯦ ꯎꯝ ꯎꯝ ꯑꯁꯥꯏ ꯈꯔ ꯃꯀ ꯃꯀ ꯃꯀꯨꯝ ꯇꯥꯔꯝꯃꯦ ꯑꯗꯨ ꯆꯨꯗꯦꯗꯥ
ꯎꯝ ꯈꯔꯗꯤ ꯑꯗꯨꯝ ꯈꯔ ꯌꯥꯝ ꯑꯗꯨꯝ ꯌꯥꯝꯗꯤ ꯆꯣꯠꯇꯕꯤꯗ ꯁꯨꯔꯤꯀꯥꯟꯗꯗꯒꯤ ꯆꯣꯠꯂꯒ ꯍꯦꯛ ꯁꯨꯕ ꯂꯣꯏꯔꯈꯤꯕ ꯀꯪꯕꯗꯣ ꯅꯨꯡꯁꯥ ꯁꯥꯥꯟꯔꯝꯕꯒꯤ ꯑꯗꯨꯒꯤ ꯆꯥꯡꯗ ꯆꯨꯏ
ꯑꯣ ꯈꯪꯗꯦꯗꯥ ꯏꯃꯥꯅꯕꯤ ꯍ ꯌꯨꯝꯗꯥꯡꯗꯨꯅ ꯃꯔꯨꯞ ꯑꯃ ꯈꯣꯡꯖꯤꯜꯂꯛꯏ ꯌꯦꯣꯟꯉꯅꯤ ꯃꯃꯥ ꯂꯥꯛꯑꯣꯅ ꯅꯣꯡ ꯇꯥꯍꯟꯅꯤꯡꯉ
ꯑꯣꯏꯔꯝꯒꯅꯤ ꯑꯩꯈꯣꯏ ꯁꯤꯗꯁꯨ ꯈꯔ ꯈꯔꯗꯤ ꯑꯩꯈꯣꯏ ꯁꯤꯗꯤꯩ ꯈꯣꯡꯗꯦꯔ ꯍꯗꯤ ꯅꯨꯡꯂꯥꯡꯗꯤ ꯍꯔꯧꯒꯨꯝꯕ ꯑꯣꯏꯅ ꯈꯣꯡꯉꯦ
ꯎ
ꯌꯦꯅꯤꯡ
ꯑꯩꯈꯣꯏꯔꯣꯝꯗꯗꯤ ꯃꯐꯝ ꯈꯔ ꯂꯩꯌꯦ ꯈꯣꯡꯕ
ꯍꯥꯥ
ꯑꯈꯣꯏ ꯔꯣꯝꯗꯗꯤ ꯈꯔꯗꯤ ꯈꯣꯡ ꯏꯕꯥ
ꯅꯣꯏꯔꯣꯝꯗꯁꯨ ꯃꯐꯝ ꯈꯔ ꯂꯩ ꯍꯥꯏꯔꯦ ꯅꯨꯡꯅꯥꯡ ꯀꯣꯡꯕ
ꯎꯝ ꯎꯝ ꯎꯝ ꯑꯈꯣꯏ ꯖꯒꯥꯥꯗꯥꯗꯤ ꯈꯣꯡꯗꯦ ꯈꯔ ꯂꯩꯌꯦꯕ ꯍꯥꯏ ꯇꯨꯔꯦ ꯃꯄꯥꯟ ꯅꯞꯄꯥ ꯀꯥꯡꯒꯨꯈꯔꯥ
ꯅꯦꯠꯅꯨꯡꯥꯏ ꯅꯦꯠ ꯋꯥ ꯅꯨꯡꯉꯥꯏꯇꯕ ꯃꯥꯜꯂꯦ ꯄꯗꯔ ꯄ꯭ꯔꯗꯔ ꯇꯧꯔꯑꯦ
ꯑꯣ ꯃꯣꯏ ꯆꯔ ꯈꯔꯕꯔ ꯆꯤꯅꯤ ꯁꯥꯏꯕꯒꯦ
ꯁꯤꯗꯤ ꯀꯩ
ꯁꯧꯒꯔ꯭ꯤ ꯒꯥ ꯀꯥꯡꯍꯧꯒ ꯆꯥꯔꯦ
ꯑꯁ ꯑꯗꯨꯗꯤ ꯅꯪ ꯌꯥꯝ ꯄꯥꯝꯕꯗꯨꯅꯤꯅꯦ
ꯃꯅꯦ ꯑꯩꯗꯤ ꯀꯥꯡꯍꯧ ꯑꯝ ꯆꯥꯗꯦ ꯁꯧꯒꯔ꯭ꯤ ꯉꯥꯛ ꯆꯥꯔꯦ
ꯇꯦꯡꯀꯣꯠꯀꯥ ꯊꯥꯡꯒꯜꯂ ꯊꯛꯂꯩꯔꯝꯅꯤ ꯃꯍꯤꯗ ꯑꯃ
ꯇꯦꯡꯀꯣꯠ ꯇꯥ ꯅꯠꯇꯦꯗꯥ ꯊꯪꯡꯒꯠꯂꯤꯁꯤꯗꯤ ꯏꯅꯦꯉꯣꯟꯗꯒꯤ ꯊꯣꯡꯕꯒ ꯈꯥꯡ ꯍꯣꯏ ꯏꯅꯦ ꯑꯣꯏꯣꯏꯒꯤ ꯊꯣꯡꯕ ꯈꯥꯡꯁꯤꯁꯨ ꯂꯧꯔ ꯊꯥꯡ ꯈꯅ ꯊꯛꯏꯅꯦ
ꯌꯥꯝ ꯐꯥꯎꯔꯝꯗꯧ ꯃꯥꯜꯂꯦ
ꯑꯂꯨꯒ ꯊꯥꯛꯄꯗꯗꯤ ꯀꯩꯅꯦ ꯍꯥꯏꯔꯅꯦꯦ
ꯂ ꯄꯖꯕꯤꯗ ꯇꯥꯔꯦ ꯑꯗꯨ ꯅꯠꯇ꯭ꯔ
ꯎꯝ
ꯏꯔꯨꯖꯅꯤꯡꯕꯒ ꯊꯣꯡꯒ꯭ꯔꯥ ꯇꯦꯛꯄꯒ ꯑꯗꯨꯅꯦꯕ ꯅꯠꯇ꯭ꯔ ꯁꯧꯔꯤ ꯆꯥꯅꯤꯡ ꯆꯥꯅꯤꯡ ꯂꯩ ꯑꯗꯨꯗ ꯊꯥꯛꯍꯟꯅꯤꯡꯕ ꯂꯨꯗꯣꯡ ꯊꯥꯛꯄꯅꯦꯕ
ꯅ ꯅꯦꯄꯤ ꯂꯩ ꯡꯕꯤꯗ ꯂꯩꯗꯪ ꯉꯁꯨ ꯇꯣꯏꯕ ꯎꯝ
ꯑꯁ ꯈꯪꯗꯦ ꯀꯩꯅꯣꯝꯇ ꯍꯥꯏꯅꯔꯛꯇ꯭ꯔꯤ ꯔꯦꯖꯤꯁꯇ꯭ꯔꯦꯁꯟꯐꯧ ꯇꯧꯅꯗ꯭ꯔꯤ
ꯇꯧꯃꯦ ꯋꯥꯉꯅꯤ ꯑꯦꯛꯖꯝ ꯗꯦꯠ ꯏꯂꯚꯦꯟꯗ ꯍꯧꯅꯔꯅꯤ ꯃ
ꯇꯧꯗꯣꯏꯅꯤ ꯅꯣꯏꯁꯨ ꯀꯩꯅꯣ ꯇꯧꯔꯗꯤ ꯄꯥꯎ ꯇꯥꯅꯤ ꯀꯩꯅꯣ ꯑꯩꯈꯣꯏ ꯆꯞ ꯃꯥꯟꯅꯩ ꯒ꯭ꯔꯨꯞꯇ ꯑꯃꯗ ꯀꯩꯗ ꯄꯨꯡꯍꯥꯏꯔꯗꯣꯏꯗꯨꯗꯤ
ꯍꯥꯏꯔ
ꯑꯩꯅ ꯈꯪ ꯑꯩꯅ
ꯅꯪ ꯉꯁꯥꯏ ꯗꯥꯁ ꯍꯗꯥꯥꯟꯗꯒꯤꯗꯥꯁ ꯍꯖꯥꯟꯗꯒꯤ ꯀꯩꯅꯣꯗ ꯌꯥꯎꯅꯤ ꯌꯥꯔ ꯆꯕꯤ ꯌꯥꯅꯅ
ꯌꯥꯎꯔꯣꯏꯌꯦ
ꯑꯣ ꯑꯅꯤ ꯑꯩ ꯌꯥꯎꯔꯁꯤ ꯌꯥꯎꯔꯁꯦ ꯆꯍꯤ ꯅꯦꯛꯄ ꯌꯥꯔꯣꯏꯗ ꯅꯨꯃꯤꯠ ꯃꯉꯥꯅꯤꯒ ꯑꯗꯨꯗꯤ
ꯑ
ꯌꯨꯝꯗꯐꯥꯎ ꯍꯟꯗꯦ ꯑꯗꯨꯒ ꯌꯥꯎꯗꯅꯖꯒꯥ ꯍꯦ
ꯑꯔꯣꯏ ꯍꯣꯏ ꯑꯩ ꯊꯣꯡ ꯀꯃꯥꯏꯅ ꯌꯥꯎꯗꯣꯏꯅꯣ ꯑꯩꯕꯨ ꯑꯃꯨꯛ ꯐꯥꯕꯤꯒꯗꯤ ꯀꯃꯥꯏꯅ ꯇꯧꯅꯤ
ꯑꯗꯨ ꯀꯩꯅꯣ ꯃꯖꯥꯁꯀꯗꯗꯣ ꯇ꯭ꯔꯦꯅꯤꯡ ꯇ꯭ꯔꯦꯅꯤꯡꯗ ꯍꯥꯏꯗꯨꯕꯣ ꯑꯦ ꯅ ꯖ ꯂꯒ ꯂ ꯊꯣꯛ꯭ꯔ ꯂꯧꯧꯅꯤ
ꯃꯤ ꯂꯝꯗ ꯆꯠꯂꯤ ꯇ꯭ꯔꯦꯅꯤꯡ ꯇꯧꯋꯤ ꯁꯏꯗ ꯆꯠꯂꯦ ꯇ꯭ꯔꯦꯅꯤꯡ ꯂꯑ ꯇ꯭ꯔꯦꯅꯤꯡ ꯇ ꯍꯏ
ꯑꯗꯨꯅꯦ ꯆ ꯆꯥꯗ ꯆꯥꯁꯦ ꯏꯆꯟꯁꯤꯡ꯭ꯔꯤꯉꯩꯗ ꯀꯔꯛꯀꯗ꯭ꯔꯥ ꯍꯥꯏꯒ ꯇ꯭ꯔꯦꯗꯤꯡ ꯇ꯭ꯔꯦꯗꯤꯡ ꯇꯥꯔꯦ ꯍꯥꯏꯒ
ꯑꯋꯣꯏꯕ ꯑꯩꯈꯣꯏꯅ ꯍꯥꯏꯁꯤ ꯍꯥꯏꯅꯔꯝꯕꯗꯣ ꯍ ꯍꯥꯏꯗꯗꯅ ꯇꯣꯛꯍꯧꯋꯤꯗ
ꯇꯍꯧꯋꯦ ꯃꯥꯅ ꯍꯥꯟꯅ ꯍꯥꯏꯖꯜꯂꯛꯑꯦ ꯇ꯭ꯔꯦꯟꯅꯤꯡꯅ ꯀꯩ ꯍꯧꯖꯤꯛꯇꯤ ꯍꯥꯟꯅ ꯌꯥꯔꯔꯣꯏ
ꯀꯩꯅꯣ ꯇꯧꯁꯟ ꯋꯥꯅꯦ ꯀꯔꯤ ꯐꯣꯟꯒ ꯆꯠꯍꯟꯗꯕꯗꯣ
ꯃꯥ ꯑ
ꯨꯅꯤꯄꯤꯗ꯭ꯔꯖ ꯑꯁ
ꯍꯌꯦ ꯑꯩ ꯇꯧꯔꯝꯗꯥꯏꯗ ꯑꯃꯨꯛ ꯍꯥꯡꯒꯦ
ꯀꯣꯜꯕꯨ ꯇꯧꯕ ꯇꯧꯔꯛꯄ꯭ꯔꯥꯅꯦ
ꯇꯧꯔꯁꯇꯦ ꯑꯗꯨꯧ ꯃꯨꯔꯇꯤꯗ ꯐꯨꯀꯥꯏꯅꯤ ꯌꯥ ꯅꯃ ꯅꯣꯏ ꯅꯣꯏꯗ ꯄꯥꯎ ꯐꯥꯎꯅ ꯐꯪꯗ꯭ꯔꯀꯥꯟꯗ ꯇꯧꯗꯤ ꯇꯧꯔꯛꯈꯤꯅꯤ ꯁꯨꯡꯁꯣꯏ ꯁꯣꯏꯗꯅ ꯂꯥꯛꯇ꯭ꯔꯤ ꯃꯤꯅꯤꯒꯨꯝꯕ ꯑꯝꯇꯁꯨ ꯑꯃꯨꯛ
ꯍ ꯅꯪ ꯌꯥꯝꯄꯤꯟ꯭ꯔꯦ ꯅꯠꯇ꯭ꯔ
ꯑꯦ ꯀꯔꯤꯒꯤꯅꯣ ꯅꯝꯕꯔꯕꯨꯕꯨ ꯀꯔꯤꯅꯣ ꯁ꯭ꯋꯁ ꯑꯣꯞꯀ ꯊꯝꯖꯕꯗꯦꯅꯦ
ꯍꯣꯏꯁꯦ ꯍꯣꯏꯁꯦ ꯑꯗꯣ ꯀꯔꯤ ꯃꯥꯏ ꯋꯥꯔꯤ ꯇꯣꯛꯈ꯭ꯔꯒ ꯍꯧꯖꯤꯛꯀꯥꯟꯁꯤꯕꯨ
ꯌꯥ ꯇꯦ ꯀꯣꯔꯤꯌꯔ ꯁꯤꯂꯦꯕꯁꯇ ꯀꯩ ꯊꯥꯔꯛꯈ꯭ꯔꯕꯗꯤ ꯈꯪꯗꯦꯅꯦ
ꯔꯌꯒꯦꯅꯨ ꯅ
ꯑꯩ ꯂꯥꯏꯇ ꯇ ꯑꯩ ꯂꯥꯏꯇ ꯇ ꯄꯨ ꯌꯥꯏ
ꯑ ꯍꯣꯏꯗ ꯅꯨꯄꯤꯅꯕꯨ ꯂꯥꯏꯔꯤꯛ ꯌꯥꯝꯗꯃ ꯀꯩꯗꯧꯅꯗꯣꯏꯅꯣ ꯑ
ꯑꯗꯨ ꯑꯗꯨꯗꯣ ꯆꯨꯝꯃꯦ
ꯅ ꯑꯃ ꯄꯥꯟ
ꯍꯣꯏꯣ ꯏ ꯍꯣꯏ ꯏꯝꯕꯅꯄꯥꯅꯤ ꯏ ꯂꯤꯆꯒꯗ꯭ꯔꯦ ꯀꯋꯥ ꯃꯆꯅꯦ ꯐꯦ ꯀ ꯇꯧꯕꯅꯤꯗ ꯃꯤꯗ ꯊꯥꯔꯦ ꯊꯝꯃꯒꯦ ꯎꯝ
ꯑꯦ ꯊꯝꯉ ꯅꯨꯡꯉꯥꯏꯈꯣ ꯊꯃꯣ ꯊꯃꯣ ꯐꯥꯒꯤꯗꯎꯅꯤ ꯊꯝꯃꯣ ꯕꯥꯏ
ꯊꯃꯦ ꯆꯃꯦ ꯀꯗꯤ ꯀꯅ ꯀꯩ